ꯍꯜꯂꯣ ꯑꯣ ꯑꯁꯤꯒꯤꯁꯦ ꯐꯣꯟ ꯄꯥꯏꯈꯠ ꯇꯥꯗ꯭ꯔꯣ
ꯑ ꯑꯝ ꯑꯝꯇ ꯍꯥꯏꯒꯅꯨ ꯑꯩ ꯋꯥꯔꯤ ꯁꯥꯒꯦꯕꯀꯣ ꯑꯩ ꯍꯟꯅ ꯍꯥꯏ ꯒ‌ꯦꯕ ꯑꯣ ꯅꯪ ꯑꯝꯇ ꯍꯥꯏꯒꯅꯨꯕ ꯑꯩ ꯍꯥꯟꯅ ꯍꯥꯏꯒꯦꯕ
ꯑꯣꯀꯦ ꯑꯣꯀꯦ
ꯑꯁ ꯍꯧꯖꯤꯛꯀꯤꯗꯣ ꯑꯩꯈꯣꯏ ꯑꯩꯈꯣꯏꯗꯗꯤ ꯅꯨꯡ ꯀꯟꯅ ꯁꯨꯔꯒ ꯂꯩꯌꯦ
ꯑ‌ꯣ
ꯑꯁ ꯏꯪꯉꯦ ꯐꯖꯅ ꯀꯤꯁꯨ ꯀꯤꯖꯩꯌꯦ
ꯑꯁ ꯀꯤꯕꯒ‌ꯦ ꯋꯥ ꯈꯇꯥ
ꯉꯁꯤꯁꯦ ꯈꯔ ꯀꯤꯕ ꯃꯥꯜꯂꯦ ꯑꯩꯁꯦ ꯑꯗꯨꯒ ꯑ ꯅꯍꯥꯟꯗꯣ ꯑꯩꯅ ꯋꯤꯟꯗꯣ ꯍꯥꯡꯉꯒ ꯂꯩꯕꯅꯦꯕꯀꯣ
ꯎꯝ
ꯑꯗꯨ ꯑꯗꯨꯗ ꯍꯧꯗꯣꯡ ꯑꯃꯅ ꯑꯩꯕꯨ ꯐꯖꯅ ꯌꯦꯡꯉꯒ ꯂꯩꯔꯝꯕ ꯋꯥꯅꯤꯗ ꯑꯩꯁꯦ ꯋꯤꯟꯗꯣ ꯍꯥꯡꯉꯒ ꯂꯩꯕꯤꯒ ꯑꯩꯗꯣ ꯈꯪꯗ꯭ꯔꯕ ꯑꯗꯨꯒꯤ ꯀꯤꯖꯕ ꯋꯥꯅꯤꯗ ꯑꯗꯨꯒꯤ ꯈꯜꯂꯒ ꯍꯧꯖꯤꯛ ꯑꯃꯨꯛꯀ
ꯅꯪꯒꯤ ꯅꯪꯒꯤ ꯃꯔꯨꯞ ꯆꯠꯈ꯭ꯔꯦ
ꯑꯩꯒꯤ ꯃꯣꯔꯨꯞꯇꯤ ꯅꯍꯥꯟ ꯆꯠꯈ꯭ꯔ‌ꯦꯅ ꯅꯍꯥꯟꯗꯒꯤ ꯆꯠꯈ꯭ꯔꯕꯅꯦ ꯑꯁ ꯉꯥꯁꯤꯗꯣ ꯐꯖꯅ ꯏꯪꯗꯧ ꯃꯥꯥꯜꯂ‌ꯦꯍ‌‌ꯦ ꯑꯩꯒꯤ ꯀꯩꯅꯣꯁꯨ ꯑꯩꯒꯤ ꯐꯤꯁꯨ ꯑꯩꯅ ꯁꯨꯕꯤꯈ꯭ꯔꯦ ꯉꯁꯤ ꯉꯔꯥꯡꯗꯒꯤ ꯁꯨꯈ꯭ꯔꯕꯅꯦ ꯀꯪꯗ꯭ꯔꯤ ꯉꯔꯥꯡꯅ ꯁꯨꯕ ꯅꯠꯇꯦ ꯉꯔꯥꯡꯅ ꯇꯤꯡꯕ ꯑ ꯍꯥꯏꯗꯤ ꯉꯔꯥꯡꯅ ꯀꯩꯅꯣꯗ ꯑ ꯏꯁꯤꯡꯗ ꯂꯨꯞꯄꯅꯦꯕꯀꯣ ꯑꯗꯨꯒ ꯍꯧꯖꯤꯛ ꯉꯁꯤꯅ ꯁꯨꯕ ꯑꯗꯨꯒ ꯐꯧꯔꯛ ꯄ ꯑꯃꯨꯛ ꯀꯪꯗ꯭ꯔꯤ ꯍꯧꯖꯤꯛꯐꯥꯎ ꯉꯁꯤꯗꯤ ꯐꯖꯅ ꯏꯪꯗꯧ ꯃꯥꯜꯂ‌ꯦ
ꯑꯩꯒꯤꯅꯦ ꯉꯁꯤꯅ ꯉꯁꯤ ꯅꯨꯡꯊꯤꯟꯗꯣ
ꯑꯣ
ꯐꯤ ꯁꯨꯔ ꯁꯨꯔꯦ ꯁꯨꯕ ꯇꯝꯗ ꯑꯗꯨꯝ ꯅꯣꯡ ꯂꯥꯛꯈ꯭ꯔꯦ ꯍꯌꯦꯡ ꯑꯩ ꯌꯨꯝ ꯌꯧ ꯌꯨꯝ ꯀꯨꯝ꯭ꯔꯅꯤ ꯌꯨꯝ ꯆꯠꯂꯤꯅꯤ ꯑꯗꯨꯒ ꯑꯩꯒꯤ ꯐꯤ ꯀꯪꯉꯔꯣꯏ
ꯑꯣ ꯍꯣꯏ ꯑꯩꯈꯣꯏꯅ ꯀꯩꯅꯣ ꯎꯝ ꯂꯝꯖꯦꯟ ꯆꯠꯄ ꯀꯥꯟꯗꯅꯦ ꯐꯤ
ꯎꯝ
ꯐꯤ ꯆꯣꯠꯂꯒ ꯄꯨꯕꯗꯨ ꯌꯥꯝ ꯅꯨꯡꯉꯥꯏꯇꯕꯅꯦ ꯍꯥꯏꯕ
ꯍꯣꯏ
ꯑꯗꯨꯒ ꯑꯃꯨꯛꯀ ꯄꯨꯕ ꯀꯥꯟꯗꯗꯤ ꯑꯃꯨꯛꯀ ꯁꯨꯅꯤꯡꯉꯥꯏꯁꯨ ꯇꯟꯕ ꯑꯗꯨꯕꯨꯒ ꯁꯨꯗ꯭ꯔꯗꯤ ꯅꯨꯡꯉꯥꯏꯇꯕ ꯑꯗꯨꯒꯤ ꯄꯨꯕꯁꯨ ꯅꯨꯡꯉꯥꯏꯇꯦ ꯑꯗꯨꯒ ꯑꯗꯨꯁꯨ ꯇꯧꯋꯦ
ꯑꯩ ꯎꯝ ꯎꯝ ꯅꯍꯥꯟ ꯕꯖꯥꯔ ꯆꯠꯇꯣ ꯑꯗꯨꯗ ꯂꯩ ꯂꯥꯛꯄꯅꯦꯕ
ꯎꯝ
ꯑꯗꯨꯗ ꯑꯁꯤꯗ ꯌꯨꯝ ꯌꯥꯝ ꯁꯥꯕꯒꯤ ꯎꯝ ꯁꯨꯔꯒ ꯊꯝꯂꯗꯤ ꯀꯪꯒꯦꯔꯥ ꯍꯥꯏꯅ ꯇꯧꯔꯒ ꯅꯣꯡ ꯂꯥꯛꯄꯒꯤ ꯋꯥꯅꯤꯗ
ꯑꯣ ꯌꯥꯝ ꯅꯨꯡꯉꯥꯏꯇꯤꯌꯦ ꯌꯥꯝ ꯅꯨꯡꯁꯤꯌꯦ ꯑꯁ ꯅꯨꯡ ꯀꯟꯅ ꯆꯨꯔꯒ ꯂꯩꯌꯦ ꯑꯩꯈꯣꯏꯗꯗꯤ ꯃꯈꯣꯟ ꯇꯥꯕ꯭ꯔꯥ
ꯇꯥꯗꯤꯌꯦ ꯑꯝꯇꯁꯨꯨ ꯇꯥꯗꯤꯌꯦ
ꯑꯩꯗꯣ ꯑꯃꯨꯛꯀꯁꯨ ꯐꯦꯟ ꯍꯥꯞꯄꯦꯕꯀꯣ ꯐꯦꯟ ꯍꯥꯞꯇ꯭ꯔꯗꯤ ꯀꯃꯥꯏꯅ ꯇꯧꯅꯣ ꯈ ꯍꯥꯎꯔꯦꯟ ꯑꯃꯨꯛꯀ ꯑ ꯁꯥꯔꯦꯗꯤ ꯍꯥꯏꯔꯒ ꯏꯪꯁꯨ ꯏꯪꯅ ꯑꯗꯨꯝ ꯍꯦꯟ ꯊꯥꯏꯌꯦ ꯑꯩꯁꯦ
ꯍꯣꯏ ꯅꯦ
ꯑꯗꯨꯒ ꯑꯩꯁꯦ ꯉꯁꯤ ꯄꯨꯛꯁꯨ ꯌꯥꯝ ꯅꯥꯏꯌꯦ ꯑꯗꯨꯒ ꯑꯩꯒꯤ ꯈꯣꯡꯁꯨ ꯌꯥꯝ ꯅꯥꯏꯌꯦ ꯑꯁ ꯅꯨꯄꯤꯒꯤ ꯂꯥꯏꯅꯥꯗꯣ ꯍꯥꯎꯒꯦ ꯇꯧꯕ ꯃꯥꯜꯂꯦ ꯌꯥꯝꯅ ꯋꯥꯏꯑꯦ ꯑꯗꯨꯒ ꯎꯝ
ꯑꯩꯈꯣꯏꯁꯦ ꯍꯧꯖꯤꯛ ꯍꯧꯖꯤꯛꯀꯤ ꯈꯟꯗ꯭ꯔꯦꯕ ꯏꯟꯆꯥꯔꯀꯤ ꯈꯛꯇꯪ ꯈꯜꯂꯦ ꯍꯧꯖꯤꯛ ꯏꯔꯁꯨ ꯍꯣꯔꯦꯟ ꯍꯣꯔꯦꯟ ꯁꯥꯔꯗꯤ ꯑꯗꯨꯃꯥꯏꯅ ꯎꯝ ꯍꯧꯖꯤꯛ ꯍꯧꯖꯤꯛ ꯀꯤ ꯅꯨꯡꯉꯥꯏꯊꯣꯛꯄꯗꫭ ꯐꯪꯗ꯭ꯔꯦ
ꯎꯝ ꯍꯝ ꯍꯝ ꯑꯗꯨꯅꯦ ꯎꯝ ꯅꯪꯁꯦ ꯌꯥꯝ ꯍꯩꯅꯦ ꯑꯗꯨꯒꯨꯝꯕꯁꯦ
ꯎ
ꯀꯃꯥꯏ ꯇꯧꯗꫭꯏꯅꫭ ꯈꯨꯍꯩ ꯑꯃ ꯎꯝ
ꯑꯣꯏꯕ꯭ꯔꯥ ꯑꯗꯨꯒꯤ ꯑꯗꯨꯝ ꯃꯔꯛ ꯃꯔꯛ ꯇ ꯑꯗꯨꯝ ꯈꯜꯂꯒ ꯂꯩꯑꯦꯕꯀꯣ
ꯈ꯭ꯔꯕꯒꯤ ꯍꯅꯨ ꯈ꯭ꯔꯕꯒꯤ ꯍꯩꯔꯛ
ꯍꯣꯏ ꯎꯝ ꯎꯝ ꯈꯡ ꯗ꯭ꯔꯦ ꯑꯦ ꯑꯗꯨꯃꯥꯏꯅ ꯍꯤꯡꯅꯤꯗ ꯑꯩꯈꯣꯏꯁꯨ ꯀꯣ ꯑꯉꯥꯡ ꯑꯣꯏꯔꯤꯉꯩꯗ ꯂꯩ ꯀꫭꯟꯅ ꯇꯨꯡꯒꯤ ꯋꯥꯈꯜ ꯈꯛꯇꯡ ꯑꯁ ꯕꯦꯔꯥꯅꯦ
ꯑꯗꯨꯕꯨ ꯑꯩꯗꯤ ꯃꯤꯌꯥꯝ ꯉꯥꯛꯑꯦ ꯑꯩꯈꯣꯏꯅ ꯂꯥꯏꯔꯤꯛ ꯇꯝꯃꯒ ꯂꯥꯏꯔꯤꯛ ꯂꯥꯏꯔꯤꯛ ꯇꯝꯕꯗꯣ ꯍꯥꯏꯗꯤ ꯂꯥꯏꯔꯤꯛ ꯇꯝꯃꯁꯨ ꯂꯥꯏꯔꯤꯛ ꯇꯝꯗ꯭ꯔꯁꯨ ꯃꯥꯟꯅꯒꯗꯧꯕ ꯃꯥꯟꯗ꯭ꯔꯣ ꯑꯩꯈꯣꯏꯅ ꯈꯟꯕꯗꯗꯤ ꯑꯗꯨꯕꯨ ꯂꯩꯔꯤꯛ ꯇꯝꯕꯒ ꯂꯩꯔꯤꯛ ꯗꯨꯒꯗꯤ ꯇꯣꯉꯥꯟꯂꯦꯕ ꯌꯥꯝꯅ ꯇꫭꯉꯥꯟꯂꯦꯕ
ꯎꯝ ꯇꯣꯉꯥꯟꯕꯒꯤ ꯍꯝ ꯈꯔ ꯈꯔ ꯍꯥꯚꯥ ꯍꯥꯏꯌꫭ
ꯍꯥꯏꯗꯤ ꯈꯔ ꯐꯕ ꯍꯥꯏꯌꯣ ꯍꯥꯏꯗꯤ ꯍꯥꯏꯗꯤ ꯇꯣꯉꯥꯟꯕ ꯍꯥꯏꯕꯁꯦ ꯑꯩꯈꯣꯏꯒꯤ ꯃꯥꯏꯟ ꯁꯦꯠꯀꯨꯝꯕꯁꯨ ꯌꯥꯝꯅ
ꯄꯤꯁ ꯑꯣꯏꯕ
ꯎꯝ
ꯑꯩꯈꯣꯏꯒꯤ ꯇꯨꯡꯒꯤ ꯑꯉꯥꯡꯒꯤꯁꯨ ꯐꯥꯒꯅꯤꯗ ꯂꯥꯏꯔꯤꯛ ꯈꯡ
ꯍꯣꯏ ꯑꯗꯨ
ꯈꯔ ꯍꯥꯏꯅꯤ ꯑꯗꯨ ꯈꯔ ꯁꯤꯚꯤꯂꯥꯏꯁ ꯑꯣꯏ ꯗꯅ ꯈꯔ ꯃꯤꯅꯨꯡꯁꯤꯁꯨ ꯑꯗꯨꯝ ꯌꯥꯎꯏꯗꯅ ꯀ꯭ꯔꯤ ꯀ꯭ꯔꯤ ꯑꯗꯨ ꯑꯣꯗ
ꯑꯗꯨꯕꯨ ꯃꯤꯅꯨꯡꯁꯤꯗꯨꯗꯤ ꯑꯁꯦꯡꯕꯗꯗꯤ ꯅꯠꯇ꯭ꯔꯕꯗꯤ ꯀꯩ
ꯑꯩ ꯋꯥꯗꯣ ꯍꯥꯏꯔꯗꯤ ꯎꯝ ꯅꯨꯛ ꯅꯨꯛ ꯑ ꯍꯥꯏꯑꯦ ꯌꯥꯝ ꯍꯥꯏꯑꯦ ꯑꯗꯣ ꯍꯥꯏꯔꯗꯤ ꯋꯥ ꯊꯣꯛꯀꯅꯦꯕ
ꯑꯍꯥ ꯍꯥ
ꯍꯥꯏ ꯑꯗꯨꯒꯤ ꯍꯥꯏꯔꯔꯣꯏ ꯑꯩ
ꯍꯥꯏ ꯇꯠꯂꯦꯍꯣ
ꯅꯪ ꯉꯁꯤꯗꯤ ꯅꯪꯒꯤ ꯗ꯭ꯔꯃꯥꯗꯨ ꯌꯦꯡꯗ꯭ꯔꯕꯣ
ꯑꯥꯏ ꯀꯔꯤ ꯗ꯭ꯔꯃꯥꯅꫭ ꯇ꯭ꯔꯃꯥ ꯑꯗꯨꯝ ꯌꯦꯡꯉꯦ ꯑꯗꯣ ꯑꯗꯨꯒꯤ ꯑꯦꯝꯕꯤ ꯂꯩꯇ꯭ꯔꯦꯕ
ꯑꯣ
ꯑꯩꯈꯣꯏꯒꯤ ꯑꯩꯈꯣꯏ ꯑꯁꯤ ꯑꯩꯈꯣꯏꯒꯤ ꯏꯌꯨꯝꯁꯤꯗꯁꯦ ꯑꯅꯤ ꯂꯩꯌꯦ ꯑꯗꯨꯗ ꯑꯁ ꯃꯣꯏꯗ ꯇꯤꯛ ꯌꯥꯝ ꯂꯩꯥꯕꯀꯣ
ꯍꯤꯛ ꯂꯩ ꯍꯤꯛ ꯌꯥꯝ ꯂꯩ ꯍꯥꯏꯕ ꯃꯍꯤꯛꯔꯣ
ꯍꯣꯏ ꯍꯣ ꯑꯣ ꯑꯣ ꯃꯍꯤꯛ ꯑꯗꯨꯒ ꯃꯍꯤꯛꯇꯨꯁꯨ ꯎꯝ ꯀꯔꯤ ꯍꯥꯏꯁꯤꯔꯥ ꯍꯨꯏꯒꯤ ꯃꯍꯤꯛ ꯂꯥꯏꯌꯦꯗꯅ ꯑꯗꯨꯝ ꯆꯣꯡꯕ
ꯎꯝ ꯎꯝ ꯈꯪꯉꯦ
ꯒ꯭ꯌꯥꯟ ꯇꯥꯕ꯭ꯔꯥ ꯔꯥ ꯑꯗꯨ ꯑꯗꯨꯒꯤꯗꯣ ꯅꯠꯇꯕ ꯑꯃ ꯂꯩꯌꯦ ꯔꯦꯠ ꯀꯂ꯭ꯔꯂ
ꯑꯉꯥꯡꯕꯗ
ꯑꯣꯏ ꯔꯦꯠ ꯀꯂ꯭ꯔ ꯑꯗꯨꯁꯨ ꯑꯗꯨꯝ ꯂꯩꯕꯀꯣ ꯑꯩꯅ ꯑꯗꯨꯝ
ꯑꯣ ꯑꯩꯁꯦ ꯃꯔꯛ ꯃꯔꯛꯇꯗꯤ ꯅꯪꯕꯨ ꯈꯜꯂ ꯈꯜꯂꯒ ꯑꯩ ꯌꯥꯝ ꯅꯣꯛꯅꯤꯡꯉꯦ ꯍꯥꯏꯕ
ꯑꯗꯨꯨꯃꯥꯏ ꯇꯧꯒꯅꯨ ꯑꯁ ꯇꯟꯂꯤꯗꯀꯣ ꯅꯪꯁꯦ
ꯌꯥꯝ ꯅꯣꯅꯤꯡꯕꯖꯥꯠꯅꯤꯗ ꯑꯩ ꯑꯩ ꯈꯣꯡ ꯌꯥꯝ ꯅꯥꯏꯌꯦ ꯀꯃꯥꯏ ꯇꯧꯗꯣꯏꯅꯣ ꯑꯁ ꯑꯩꯉꯣꯟ ꯇ ꯑꯆꯥꯄꯣꯠ ꯑꯍꯥꯎꯕꯁꯨ ꯂꯩ ꯑꯦ ꯀꯃꯥꯏ ꯇꯧꯗꯣꯏꯅꯤ ꯀꯃꯥꯏꯅ ꯏꯊꯟꯇ ꯃꯥꯂꯤꯁ ꯇꯧꯗꯣꯏꯅꯣ ꯏꯁꯤꯡ ꯑꯁꯥꯕꯁꯨ ꯂꯩꯇꯦ
ꯍꯥꯏꯗꯤ ꯑꯗꯨꯝ ꯏꯊꯟ ꯏꯊꯟꯇ ꯑꯗꯨꯝ ꯇꯧꯋꯦ ꯑꯩꯒꯤ ꯑꯅꯥꯕ ꯃꯐꯝꯗꯀꯣ
ꯅꯪꯗꯤ ꯌꯥꯝ ꯍꯩꯅꯥ
ꯑꯁꯤ ꯑꯁꯤ ꯂꯣꯏꯔꯗꯤ ꯇꯨꯝꯈ꯭ꯔꯁꯤꯗ
ꯑꯗꯨ ꯑꯗꯨ ꯀꯩꯅꯣꯗꯣ ꯎꯝ ꯑ ꯈꯣꯏꯍꯤꯗꯣ ꯈꯪꯕ꯭ꯔꯥ ꯈꯣꯏꯍꯤ
ꯎꯝ ꯈꯪꯔꯗꯤ ꯑꯁꯨꯛ ꯀꯨꯏꯅ ꯍꯤꯡꯔꯒ ꯑꯗꯨ ꯈꯪꯗ꯭ꯔꯗꯤ ꯇꯜꯂꯤꯗꯀꯣ ꯅꯪꯁꯦ ꯑ
ꯌꯥꯝ ꯅꯨꯡꯁꯤꯌꯦ ꯅꯪꯅ ꯋꯥꯔꯤ ꯉꯥꯡ ꯋꯥꯔꯤ ꯁꯥꯕ ꯁꯥꯕꯗꯣ ꯅꯪ ꯋꯥꯔꯤ ꯁꯥꯕ ꯑꯩꯗꯤ ꯃꯑꯣꯡꯗꯣ ꯌꯥꯝꯅ ꯅꯨꯡꯁꯤꯕ
ꯍꯣꯏ ꯑꯗꯨꯝ ꯇꯧꯕꯅꯦ ꯑꯩꯗꯤ ꯍꯥꯏ ꯅꯈꯣꯟ ꯇꯥꯗꯦꯅꯦ ꯅꯦꯠꯋꯥꯛꯁꯦ ꯇꯥꯗ꯭ꯔꯦ ꯇꯥꯗ꯭ꯔꯦ ꯑꯣ ꯅꯥꯈꯣꯟ ꯇꯥꯗ꯭ꯔꯦꯕ ꯐꯖꯅ
ꯍꯧꯖꯤꯛꯇꯤ
ꯍꯧꯖꯤꯛꯇꯤ ꯇꯥꯔꯦ
ꯍꯧꯖꯤꯛꯇꯤ ꯐꯖ ꯐꯖꯅ ꯇꯥꯕ꯭ꯔꯠ ꯇꯥꯔꯝꯅꯤꯀꯣ ꯚꯥꯏ ꯑꯩꯒꯤ ꯀꯣꯛꯇꯣ ꯍꯟꯗꯛꯁꯦ ꯌꯥꯝꯅ ꯍꯥꯒꯠꯆꯩ ꯍꯥꯏꯕ ꯀꯩꯒꯤꯅꯣ
ꯑꯁ ꯆꯦꯗ꯭ꯔꯥ ꯀꯥꯏꯕꯒꯤꯅꯦ
ꯑꯁ ꯇꯦꯟꯗ꯭ꯔꯥꯐ ꯂꯩꯕꯁꯤꯁꯨ ꯑꯉꯛ ꯑꯉꯛꯄꯅꯦꯀꯣ ꯍꯥ
ꯅꯪꯒꯤꯗꯣ ꯑꯥ ꯀ꯭ꯔꯤ ꯍꯥꯏꯁꯤꯔꯥ ꯅꯨꯡꯁꯥ ꯁꯥꯕꯒꯤ ꯑꯩꯈꯣꯏꯒꯤ ꯀꯣꯛꯇꯥ ꯑꯗꯨꯝ ꯏꯁꯤꯡ ꯊꯣꯛꯄꯗꯣ ꯑꯗꯨ ꯑꯗꯨꯅꯁꯨ ꯑꯗꯨꯝ
ꯑꯗꯨꯗꯣ ꯑꯗꯨꯕꯨꯗꯤ ꯑꯗꯨꯒꯨꯝꯕꯗꯨ ꯊꯣꯛꯇꯕꯅꯦ ꯑꯩꯗꯤ ꯃꯄꯥꯟ ꯊꯣꯛꯇꯕꯅꯤꯅ ꯑꯗꯨ ꯀꯥꯗ ꯂꯩꯕꯒꯤ ꯑ ꯑꯗꯨꯒꯨꯝꯕꯗꯤ ꯊꯣꯛꯇꯦꯕꯀꯣ ꯑꯗꯨ ꯏꯂꯨ ꯂꯨꯖ ꯂꯣꯏꯔꯛꯄ ꯀꯥꯟꯗꯁꯨ ꯑꯗꯨꯝ ꯍꯥꯀꯠꯆꯔꯒ ꯂꯩꯌꯦꯦ ꯑꯥ ꯌꯥꯝ ꯁꯥꯎꯅꯤꯡꯉꯦ
ꯑꯗꯨꯗꯤ ꯏꯔꯝꯗꯥꯏ ꯑꯣꯏꯕ꯭ꯔꯥ ꯈꯔ ꯑꯣꯏꯅ ꯇꯧꯔꯣ ꯅꯪꯁꯨ ꯑ ꯉꯅ ꯍꯥꯏꯦ
ꯑꯁ ꯑꯩꯩꯅ ꯑꯩꯒꯤ ꯊꯥꯎ ꯂꯩꯇꯦ ꯌꯥꯕ ꯊꯥꯎ ꯂꯩꯅꯤꯡꯉꯥꯏꯁꯨ ꯃꯐꯝ ꯈꯪꯗꯦ ꯍꯧꯖꯤꯛ ꯍꯧꯖꯤꯛꯇꯤ
ꯑꯗꯨꯗꯤ
ꯎꯝ
ꯀꯩꯅꯣ ꯇꯧꯔꯣ ꯅ ꯍꯧꯖꯤꯛ ꯍꯧꯖꯤꯛꯁꯦ ꯎꯝ
ꯍ ꯍꯧꯖꯤꯛ ꯍꯧꯖꯤꯦ ꯀꯦ
ꯍ ꯍꯧꯖꯤꯛ ꯍꯧꯖꯤꯛ ꯁꯣꯁꯤꯜ ꯃꯦꯗꯤꯌꯥꯗ ꯌꯥꯝꯅ ꯑꯣ ꯑꯣꯗꯇꯕ ꯏ ꯅꯪ ꯑꯣꯗꯇꯧꯔ
ꯍꯧꯖꯤꯛ ꯑꯩꯒꯤ ꯑꯦꯀꯥꯎꯟꯗ ꯄꯩꯁꯥ ꯂꯩꯇꯦ ꯑꯗꯨꯒꯤꯅꯦ
ꯑꯩ ꯑꯩ ꯑꯩꯅꯤꯅꯦ ꯅꯪꯒꯤ ꯄꯩꯁꯥꯗꯣ ꯉꯥꯏꯈꯣ
ꯑꯣ ꯑꯩ ꯍꯧꯖꯩ ꯑꯗꯨꯒꯨꯝꯕ ꯋꯥꯔꯤꯁꯦ ꯑꯇ ꯊꯂ ꯔꯒꯣꯁꯦ
ꯑꯗꯨꯗꯤꯅꯦ
ꯑꯗꯨꯒꯨꯝꯕ ꯋꯥꯔꯤꯗꯤꯅꯦ ꯀꯣꯟꯅ ꯀꯣꯟꯅ ꯑꯩ ꯇꯥꯅꯤꯡꯗꯦ ꯍꯥꯏꯕ
ꯎꯝ ꯑꯥ ꯍꯣꯏ ꯀꯣꯟꯅ ꯁꯛꯂ ꯀꯣꯟꯅ ꯁꯥꯟꯅꯅꯤꯡꯉꯥꯏ ꯑꯩ ꯌꯥꯝ ꯂꯩꯌꯦ ꯑꯩ ꯌꯥꯝ ꯍꯥꯡꯉꯥꯏꯁꯨ ꯂꯩꯌꯦꯕ
ꯎꯝ
ꯑꯗꯨ ꯑꯣꯙꯜ ꯊꯥꯔꯠ ꯀꯧꯔꯅꯤꯕ ꯑꯩꯈꯣꯏꯒꯤ ꯕꯔꯦꯟꯁꯦ
ꯍꯧꯖꯤꯛ ꯍꯧꯖꯤꯛ ꯈꯥꯏꯗ꯭ꯔꯤꯁꯤ ꯌꯥꯃ ꯏꯕꯥꯅꯤ ꯑꯗꯨꯝ ꯋꯥꯔꯤ ꯁꯥꯒꯗꯧꯕ ꯂꯩꯔꯦ ꯑꯗꯨꯕꯨ ꯀꯧꯕꯅꯨ ꯅꯤꯡꯁꯤꯡꯍꯜꯂꯣ ꯇꯨꯝꯕ ꯀꯥꯟꯗ ꯐꯖꯅ ꯅꯤꯡꯁꯤꯡꯍꯟꯕꯤꯒꯦ ꯑꯦ
ꯑꯦꯁꯥꯕꯤꯤ
ꯀꯥꯏꯗꯦꯕ ꯑꯣ
ꯆꯅꯨ ꯄꯤꯁꯦ ꯇꯥꯗꯤꯅꯦ ꯑꯥꯏ ꯀꯔꯤ ꯋꯥꯅꯣ ꯍꯥꯏ ꯍꯥꯡꯒꯦ ꯍꯥꯡꯒꯦ ꯑꯩ ꯍꯣꯔꯦꯟ ꯑꯩꯈꯣꯏ ꯑꯅꯤ ꯀꯣꯜ ꯇꯧꯔꯀꯥꯟꯗ ꯍꯥꯏꯔꯒ ꯀꯥꯎꯈ꯭ꯔꯦꯕꯀꯣ ꯅꯤꯡꯁꯤꯡꯗꯕꯗꯣ
ꯑꯉꯛꯄꯅꯦ ꯅꯪꯒꯤ ꯀꯣꯛꯁꯤꯁꯨ ꯑꯩ ꯑꯩꯒꯤ ꯀꯣꯛ ꯈꯛꯇ ꯅꯠꯇꯦ ꯅꯪꯒꯤ ꯀꯣꯛ ꯁꯨ ꯕꯦꯔꯥꯅꯦ
ꯄꯦꯔꯅꯤ
ꯑꯗꯨ ꯑꯗꯨ ꯣꯏ